ꯂꯣ
ꯍꯂꯣ ꯍꯜꯂꯣ
ꯑꯥ ꯍꯜꯂꯣ ꯀꯩꯗꯧꯔꯤꯒꯦ
ꯑ ꯐ ꯍꯤꯞꯄꯒ ꯂꯩꯌꯦ
ꯑꯆꯥ ꯆꯥꯛꯗꯤ ꯆꯥꯔꯕꯣ
ꯎꯝ ꯍꯧꯖꯤꯛꯗ ꯆꯥ ꯂꯣꯏꯔꯦ
ꯀꯩ ꯁꯥꯡ ꯆꯥꯕ꯭ꯔꯣ
ꯉꯁꯤꯁꯦ ꯌꯦꯟ ꯆꯥꯏꯌꯦ ꯅꯪꯗꯤ
ꯑꯩꯁꯦ ꯉꯁꯤ ꯗꯥꯜ ꯆꯥꯔꯦ ꯀꯅꯥꯅ ꯊꯣꯡ ꯀꯅꯥꯅ ꯊꯣꯡꯕ꯭ꯔꯣ ꯏꯟꯁꯥꯡꯗꯤ
ꯀꯩ ꯍꯥꯏꯕ
ꯀꯅꯥꯅ ꯊꯣꯡꯕ꯭ꯔꯣ ꯏꯟꯁꯥꯡꯗꯤ
ꯑꯩꯅ ꯊꯣꯡꯕꯅꯦ ꯏꯁꯥꯃꯛꯅ
ꯁꯥ ꯍꯥꯎꯕ꯭ꯔꯣ
ꯑꯍꯝ ꯍꯥꯎꯋꯦꯗ ꯌꯥꯝ ꯆꯈ꯭ꯔꯦ ꯌꯥꯝ ꯍꯥꯎꯋꯦ
ꯑꯁ ꯅꯪ ꯊꯣꯡꯕꯩ ꯑꯣꯏꯔꯝꯅꯤꯅꯦ
ꯍꯝ ꯈꯪꯗꯦꯗ ꯑꯗꯨꯗꯤ
ꯃꯥꯜꯂꯦꯗ ꯅꯪ ꯅꯪ ꯊꯣꯡꯕꯩ ꯑꯣꯏꯔꯝꯗꯧ ꯃꯥꯟꯕ
ꯏꯁꯥ ꯑꯥ ꯑꯩꯅ ꯊꯣꯡꯗꯗꯤ ꯀꯅꯥꯅ ꯊꯣꯡꯕꯤꯅꯤ ꯅꯨꯄꯥꯗꯤ ꯆꯥꯛ ꯊꯣꯡꯕꯁꯨ ꯇꯜꯂꯤꯅ
ꯏꯁ ꯌꯦ
ꯅꯣꯏꯗꯤ ꯇꯟꯗ꯭ꯔꯣ
ꯑꯈꯣꯏ ꯊꯣꯡꯕꯁꯦ ꯀꯅꯥꯅ ꯊꯣꯡꯉꯦ ꯈꯟꯕ꯭ꯔꯣ ꯅꯪ
ꯑꯩꯅ ꯑꯩꯅ ꯃꯥꯟꯅꯕꯅ ꯊꯣꯡꯉꯦ ꯍꯥꯏꯕꯅꯦ ꯀꯅꯥ ꯅꯪꯅ ꯊꯣꯏꯔꯝ ꯅꯪꯅ ꯊꯣꯡꯔꯝꯕꯁꯨ ꯌꯥꯏꯌꯦ
ꯑꯗꯨꯅꯦ ꯑꯩꯟ ꯊꯣꯡꯕꯅꯦꯕ
ꯎꯝ ꯐꯩꯌꯦ ꯐꯌꯦ ꯑꯗꯣ ꯑꯗꯨꯃꯥꯏ ꯊꯣꯡꯒꯗ꯭ꯕꯅꯤ
ꯗꯨꯅꯦ
ꯎꯝ
ꯃꯤ ꯅꯨꯄꯤꯕꯨ ꯅꯨꯄꯤꯅ ꯊꯣꯡꯕ ꯉꯥꯏꯔ ꯂꯩꯔꯗꯤ ꯁꯤꯒꯅꯤ ꯃꯕꯤ
ꯎꯝ ꯑꯗꯨꯅ ꯍꯦꯟꯅ ꯐꯔꯦ ꯅꯨꯄꯤ ꯈꯛꯇꯔꯅꯦ ꯆꯥꯛ ꯆꯥꯕꯗꯤ ꯅꯣꯏꯁꯨ ꯆꯥꯛ ꯆꯥꯏꯌꯦꯅ ꯊꯣꯡ ꯕꯌꯥꯏ ꯀꯣꯟꯁꯨ ꯐꯦꯡꯕ ꯌꯥꯏ ꯋꯥꯏ ꯇꯩꯕ ꯌꯥꯏ ꯀꯣ ꯎꯝ
ꯆꯨꯝꯃꯦ ꯅꯨꯄꯥꯅ ꯊꯣꯡꯉꯁꯨ ꯍꯦꯟ ꯅꯨꯄꯤꯗꯒꯤ ꯍꯦꯟꯅ ꯍꯥꯎꯕꯁꯨ ꯍꯦꯟꯂꯦꯀꯣ
ꯎꯝ ꯅꯨꯄꯤꯗꯤ ꯌꯥ ꯊꯕꯛ ꯈꯨꯗꯤꯡ ꯍꯩꯕꯀꯣ ꯗꯨꯒꯤ ꯎꯝ ꯑꯩꯁꯨ ꯑꯗꯨꯝꯅ ꯍꯥꯏꯗ
ꯍꯩꯕ꯭ꯔ ꯅꯪꯁꯨ
ꯍꯩꯇ꯭ꯔꯗꯤ
ꯊꯥꯖꯗꯦꯍꯦ
ꯁꯟꯁꯥ ꯆꯥꯅꯤꯡꯗ ꯅꯪꯗꯤ ꯁꯟꯁꯥ ꯆꯥꯅꯤꯡꯗ꯭ꯔꯣ
ꯀꯩꯅꯦꯕ ꯀꯩꯅꯦꯕ
ꯆꯥꯅꯤꯡꯗ꯭ꯔꯥ ꯁꯟꯁꯥ ꯁꯟꯁꯥ ꯎꯝ ꯑꯩ ꯅꯦꯠꯋꯥꯔꯛ ꯅꯨꯡꯉꯥꯏꯇꯕ꯭ꯔꯥ
ꯀꯦꯝ ꯇꯧꯗꯦ ꯀꯦꯝ ꯇꯧꯗꯦ
ꯑꯣ ꯑꯣ ꯅꯪꯒꯤꯗꯣ ꯈꯔ ꯀꯩꯅꯣꯝ ꯇꯧꯋꯦ ꯍꯥ ꯐꯥꯗꯕ ꯃꯥꯂꯦ ꯎꯝ ꯍꯝ ꯇꯥꯕ꯭ꯔꯣ
ꯇꯥꯏꯌꯦ ꯍꯣꯏ
ꯏ꯭ꯁ ꯅꯨꯡꯁꯥ ꯌꯥꯝ ꯁꯥꯃꯟꯕꯒꯤ ꯒ꯭ꯌꯥꯟ ꯇꯥꯔꯦ ꯏꯔꯨꯕ ꯂꯣꯏꯔꯒ ꯑꯗꯨꯝ
ꯏꯔꯨꯅꯤꯡꯉꯦ ꯎꯝ ꯅꯣꯏꯗꯗꯤ ꯁꯥꯔꯤꯔꯣ ꯎꯝ ꯌꯥꯝ ꯁꯥꯏ ꯉꯁꯤꯗꯤꯀꯣ ꯑꯥ ꯅꯣꯡ ꯆꯨꯕꯩ ꯈꯔ ꯅꯨꯡꯉꯥꯏꯔꯦ ꯍꯨꯖꯤꯛ ꯑꯁ ꯂꯩꯕꯒ ꯉꯝ ꯌꯨꯝꯗ ꯏꯪ ꯏꯪꯕ ꯃꯐꯝ ꯊꯤꯔꯒ ꯆꯠꯄꯅꯦ ꯑꯩꯗꯤ
ꯀꯩ ꯍꯥꯏꯕ
ꯐꯣꯟꯅ ꯂꯨꯑꯣ
ꯅꯪ ꯅꯦꯋꯥꯛꯇꯣ ꯈꯔ ꯅꯨꯡꯉꯥꯏꯇꯦꯀꯣ ꯑꯩ ꯀꯩ ꯍꯥꯏꯕ ꯀꯩ ꯍꯥꯏꯕꯅꯣ ꯇꯥꯗꯤꯌꯦ ꯇꯥꯕ꯭ꯔꯣ
ꯑꯣ ꯎꯝ ꯍꯥꯥ ꯀꯩꯗꯧꯔꯤꯅꯣ ꯍꯥꯏꯕ
ꯇꯥꯕ꯭ꯔꯣ
ꯍꯥ ꯀꯩ ꯍꯥꯏꯕꯅꯣ ꯅꯪ ꯅꯦꯋꯥꯛꯇꯣ ꯈꯔ ꯅꯨꯡꯉꯥꯏꯇꯦꯀꯣ ꯎꯝ ꯇꯥꯏꯌꯦ ꯀꯩ ꯍꯥꯏꯕ
ꯑꫭ ꯍꯌꯦꯡ ꯀꯩ ꯇꯧꯗꯣꯏꯅꯣ
ꯍꯌꯦꯡ
ꯍꯣꯏ
ꯊꯕꯛ ꯆꯠꯀꯅꯤ ꯑꯩ ꯊꯕꯛ ꯊꯕꯛ ꯇꯧꯋꯦ
ꯅꯨꯡꯉꯥꯏꯅꯤ ꯀꯣ
ꯎꯝ ꯑꯁ ꯅꯨꯡꯉꯥꯏꯗꯦꯗ ꯃꯔꯛ ꯃꯔꯛꯇ ꯀꯣꯏꯅꯤꯡꯕ ꯃꯇꯝꯁꯨ ꯂꯩꯅ ꯁꯟꯗꯦ ꯈꯛꯇꯒꯤ ꯑꯣꯐ ꯄꯤꯕꯀꯣ
ꯑꯣ
ꯅꯣꯏꯗꯤ ꯊꯕꯛ ꯇꯧꯗ꯭ꯔꯣ
ꯇꯧꯗꯦ ꯍꯣꯏ
ꯑꯣ
ꯑꯗꯨꯒꯣ
ꯇꯧꯗ꯭ꯔꯗꯤ ꯄꯩꯁꯥ ꯊꯣꯛꯇꯤꯌꯦ ꯑꯗꯨꯒꯤ ꯊꯕꯛ ꯇꯧꯔꯤꯕ
ꯑꯗꯨꯁꯨ ꯆꯨꯝꯃꯦ ꯍꯣꯏ ꯑꯗꯨꯒꯣ ꯅꯪꯅ ꯈ꯭ꯋꯥꯏ ꯅꯪꯅ ꯅꯪꯅ ꯈ꯭ꯋꯥꯏꯗꯒꯤ ꯄꯥꯝꯕ ꯆꯥꯛ ꯏꯟꯁꯥꯡꯁꯦ ꯀꯩꯅꯣ
ꯑꯩꯔꯣ
ꯍꯣꯏ
ꯑꯗꯨꯝ ꯂꯣꯏꯅꯃꯛ ꯆꯥꯕ ꯌꯥꯏ
ꯅꯪ ꯅꯪ
ꯀꯩ ꯍꯥꯏꯕꯅꯣ ꯈꯪꯗꯤꯌꯦ ꯐꯖꯅ ꯇꯥꯗꯦ
ꯅꯪꯅ ꯄꯥꯝꯕ ꯑꯃ ꯍꯥꯏꯕꯅꯦ
ꯑꯩꯅ ꯈ꯭ꯋꯥꯏꯗꯒꯤ ꯄꯥꯝꯕꯗꯤ ꯁꯟꯁꯥ ꯄꯥꯝꯃꯦ ꯂꯣꯀꯦꯜ ꯆꯤꯛꯀꯟ ꯄꯥꯝꯃꯦ ꯍꯪꯒꯥꯝ ꯄꯥꯝꯃꯦ ꯕꯤꯟꯁ ꯒꯤ ꯂꯤꯐ ꯇꯣ ꯄꯥꯝꯃꯦ
ꯑꯥꯠꯁꯥ
ꯈꯥꯃꯦꯜ ꯑꯈꯥꯕꯁꯨ ꯄꯥꯝꯃꯦꯑꯣ
ꯈꯩꯃꯦꯟ ꯑꯈꯥꯕ ꯍꯥꯏꯗꯤ ꯃꯥꯆꯥꯥꯗꯨꯔꯣ
ꯑꯥꯎ ꯃꯆꯥꯗꯣ ꯖꯨꯅꯦ ꯑꯗꯨꯒ ꯎꯝ ꯑꯁꯥꯡꯕ ꯍꯥꯌꯕ ꯈꯪꯕ꯭ꯔꯥ ꯈꯥꯕꯗꯣ
ꯍꯣꯏꯍꯣꯢ
ꯎꯝ ꯎꯝ ꯑꯂꯨꯒꯛ ꯀꯥꯡꯉꯧ ꯍꯦꯛ ꯍꯦꯛ ꯆꯥꯕꯗꯣ
ꯑꯊ꯭ꯔ ꯑꯗꯨ ꯀꯩꯒꯤ ꯑꯗꯨ
ꯀꯩꯍꯥꯌꯕ
ꯀꯩꯒꯤ ꯄꯥꯝꯕ꯭ꯔꯣ ꯑꯗꯨ
ꯍꯥꯎꯕꯒꯤ ꯄꯥꯝꯕꯅꯦ ꯍꯥꯗ꯭ꯔꯗꯤ ꯀꯅꯥ ꯄꯥꯝꯅꯤꯢ ꯍꯥ
ꯑꯥꯠꯁꯥ ꯈꯥꯕ ꯄꯣꯠꯇꯨ ꯕꯨ ꯍꯥꯎ ꯍꯥꯎꯕꯅꯦ
ꯎꯪ ꯈꯥꯕꯗꯣ ꯑꯗꯨꯝ ꯍꯥꯎꯋꯦ ꯅꯣꯏꯗꯤꯒꯤꯕ ꯕꯣꯜ ꯌꯦꯡꯕ꯭ꯔꯥ
ꯌꯦꯡꯉꯤꯔ
ꯉꯁꯤ ꯉꯁꯤꯁꯨ ꯑꯥꯔꯖꯦꯟꯇꯤꯅꯥ ꯑꯃꯨꯛ ꯁꯥꯟꯅꯔꯒꯅꯤ ꯈꯪꯕ꯭ꯔꯥ
ꯈꯪꯉꯦ ꯍꯣꯏꯌꯦ
ꯎꯪ ꯁꯥꯔ ꯌꯦꯡꯒꯗ꯭ꯔꯥ
ꯌꯦꯡꯒꯅꯤ ꯍꯣꯏ
ꯍꯣꯏ ꯉꯁꯤꯗꯤ ꯈꯔꯥ ꯉꯜꯂꯦ ꯉꯔꯥꯡꯗꯤ ꯌꯥꯝ ꯊꯦꯡꯉꯦ ꯕ ꯕꯨ ꯎꯝ ꯑꯩꯅ ꯄꯥꯝꯖꯕ ꯅꯨ ꯄꯥꯁꯨ ꯁꯥꯟꯅꯔꯦ ꯌꯦꯡꯕ ꯐꯪꯗꯦ ꯁꯤꯔꯦ ꯃꯥ ꯃꯣꯏ ꯇꯤꯝꯗꯤ
ꯍꯣꯏ ꯅꯪ ꯑꯩ ꯇꯕꯅꯤ
ꯎꯪ ꯈꯪꯗ꯭ꯔꯦꯗꯥ- ꯈꯪꯗ꯭ꯔꯦꯗ
ꯇꯥꯕ꯭ꯔꯥ -ꯇꯥꯗꯦ
ꯎꯝ
ꯑꯩꯅ ꯈ꯭ꯋꯥꯏꯗꯒꯤꯩ ꯄꯥꯝꯕ ꯅꯨꯄꯥꯗꯣ ꯕꯣꯜ ꯁꯅꯕꯅꯦꯕ ꯑꯗꯨ ꯕꯣꯜ ꯁꯅꯔꯒ ꯉꯁꯤ ꯃꯣꯏꯁꯦ ꯃꯥꯡ ꯈ꯭ꯔꯦꯕ ꯁꯤ ꯈ꯭ꯔꯦꯕ ꯑꯗꯨꯒꯤ ꯑꯩꯅ ꯊꯝꯃꯣꯏ ꯅꯨꯡꯉꯥꯏꯇꯕ ꯆꯥꯡꯗꯨ ꯇꯨꯝꯕꯉꯝꯗ꯭ꯔꯦ
ꯑꯩꯅ ꯌꯥꯝ ꯅꯨꯡꯉꯥꯏꯇꯦꯕꯥ ꯃꯣꯏ ꯁꯤꯕꯒꯤ ꯍꯥꯏꯗꯤ ꯑꯩꯈꯣꯏꯅ ꯈꯣꯏꯅ ꯏꯟꯇ꯭ꯔꯦꯁ ꯂꯩꯕ ꯃꯤꯗꯣ ꯁꯤꯔꯕꯅꯤꯅ ꯅꯣꯏꯅꯣꯏꯗꯤ ꯌꯦꯡꯕ꯭ꯔꯥ
ꯌꯦꯡꯉꯦ ꯑꯍꯣꯏ ꯢꯁ ꯈꯣꯏꯅ ꯑꯩꯈꯣꯏ ꯅꯨꯨꯄꯥ ꯑꯃꯥ ꯑꯣꯏꯔꯒ ꯑꯁꯤꯒꯨꯝꯕꯁꯤ ꯌꯦꯡꯗ꯭ꯔꯗꯤ ꯀꯩ ꯌꯦꯡꯒꯅꯤ
ꯎꯪ ꯎꯪ ꯆꯨꯝꯃꯦ
ꯑꯥꯗꯨꯅꯤ
ꯈꯪꯗ꯭ꯔꯦꯗꯥ
ꯈꯪ ꯗ꯭ꯔꯦ
ꯍꯥꯥꯑꯥ
ꯈꯪꯗ꯭ꯔꯦꯕ
ꯅꯨꯡꯉꯥꯏꯇꯦ
ꯑꯩꯈꯣꯏꯗ ꯅꯣꯡ ꯆꯨꯕꯒꯤꯀꯣ ꯑꯩ ꯈꯣꯟꯖꯦꯟ ꯐꯖꯅ ꯇꯥꯕ꯭ꯔꯥ
ꯇꯥꯏ ꯍꯧꯖꯤꯛꯁꯨ ꯅꯣꯡ ꯆꯨꯔꯤꯕ꯭ꯔꯥ ꯍꯧꯖꯤꯛꯁꯨ ꯅꯣꯡ ꯆꯨꯔꯤꯕ꯭ꯔꯥ ꯍꯣꯏ ꯆꯞꯄꯗꯤ ꯈꯤꯇꯪ ꯈꯤꯇꯪ ꯆꯞꯄꯦ
ꯑꯣ ꯑꯣ ꯑꯩꯅ ꯅꯠꯇ꯭ꯔꯦ ꯑꯗꯨꯗꯤꯀꯣ ꯑꯧ ꯌꯥꯝ ꯀꯟꯅ ꯆꯨꯋꯦ
ꯑꯣ
ꯎꯝ
ꯑꯩꯅ ꯅꯠꯇ꯭ꯔꯀꯣ
ꯎꯝ
ꯆꯥꯛ
ꯅꯦꯠꯋꯔꯛꯕꯨꯗꯤ ꯀ꯭ꯌꯥ ꯅꯨꯡꯉꯥꯏꯇꯕ ꯃꯥꯜꯂꯦ ꯏꯕꯥꯟꯅꯤꯒꯤꯁꯦ